ꯇꯔꯤꯕꯣ
ꯔꯤꯑꯦ ꯅꯪꯗꯤ
ꯑꯩꯁꯨ ꯅꯨꯡꯉꯥꯏꯔꯤꯌꯦ ꯅꯪ ꯊꯕꯛ ꯃꯐꯝꯗꯒꯤ ꯍꯜꯂꯛꯑꯕꯣ
ꯍꯧꯖꯤꯛ ꯅꯍꯥꯟ ꯈꯜꯂꯛ ꯈꯔꯦ
ꯋꯥꯔꯦ ꯑꯩꯁꯨ ꯋꯥꯀꯤꯡ ꯆꯠꯂꯤꯌꯦ
ꯑꯣ ꯅꯝ ꯙꯨꯇ ꯂꯣꯏꯔꯕꯧ
ꯑꯩ ꯗ꯭ꯌꯨꯇꯤ ꯗ꯭ꯌꯨꯇꯤ ꯑꯩꯗꯤ ꯗ꯭ꯌꯨꯇꯤ ꯆꯠꯇꯦ ꯉꯁꯤ ꯁꯨꯇꯤ ꯂꯩꯌꯦ
ꯑꯣ ꯐꯔꯦ ꯐꯔꯦ
ꯅꯪ ꯆꯠ꯭ꯄꯔꯣ
ꯑꯗꯨ ꯑꯩꯈꯣꯏꯗꯤ ꯍꯧꯖꯤꯛꯅ ꯑꯗꯨꯇꯤ ꯂꯣꯏꯔꯦ ꯑꯗꯨ ꯌꯨꯝꯗ ꯍꯣꯁꯇꯦꯜꯗ ꯑꯃꯨꯛꯀꯥ
ꯆꯠꯀꯅꯤ ꯇꯥꯕ꯭ꯔꯣ
ꯎ ꯇꯥꯏꯌꯦ ꯇꯥꯏꯌꯦ
ꯎꯝ
ꯅꯪꯅ ꯉꯔꯥꯡ ꯏꯁꯤꯡ ꯌꯥꯝ ꯊꯛꯑꯣ ꯊꯛꯑꯣ ꯑꯩ ꯎꯔꯤꯡ ꯄꯤꯝꯄꯜꯁ ꯐꯅꯤꯡꯉꯥꯏꯒꯤ ꯍꯥꯏꯕꯗꯣ ꯑꯩ ꯐꯣꯂꯣ ꯇꯧꯕ ꯑꯩ ꯏꯟꯕ ꯍꯧꯔꯦ
ꯑꯣ ꯐꯔꯕ꯭ꯔꯣ ꯈꯔ
ꯎ ꯋꯥꯈꯜ ꯈꯔ ꯅꯨꯡꯉꯥꯏꯌꯦ
ꯑꯣ ꯑꯗꯨꯗꯤ ꯐꯔꯦ
ꯋꯥꯈꯜ ꯅꯨꯡꯉꯥꯏꯔꯗꯤ ꯃꯥꯏꯁꯨ ꯅꯥꯜꯂꯛꯀꯅꯤ ꯍꯥꯏꯗꯅ
ꯍꯣꯏ ꯆꯨꯝꯃꯦ ꯅꯪ ꯕꯣꯏ ꯎꯝ ꯆꯨꯨꯝꯃꯦ ꯍꯣꯏ ꯅꯪ ꯕꯣꯏꯐ꯭ꯔꯦꯟ ꯂꯩꯔꯕꯣ
ꯍꯥꯥ
ꯅꯪ ꯕꯣꯏ ꯐ꯭ꯔꯦꯟ ꯂꯥꯏꯕ꯭ꯔꯣ
ꯂꯩꯌꯦ
ꯑꯗꯨ ꯅꯪꯒꯤ ꯅ ꯅꯪꯒꯤ ꯕꯣꯏꯐ꯭ꯔꯦꯟ ꯅꯪꯉꯣꯟꯗ ꯅꯨꯡꯁꯤꯕ꯭ꯔꯥ
ꯅꯨꯡꯁꯤ ꯃꯥꯅ ꯑꯩ ꯌꯥꯝ ꯅꯨꯡꯁꯤꯌꯦ
ꯑꯣ
ꯃꯥꯗꯤꯀꯣ ꯇ꯭ꯋꯦꯟꯇꯤ ꯐꯣꯔ ꯑꯋꯥꯔ ꯐꯣꯟ ꯄꯥꯏꯌꯣ ꯐꯣꯟ ꯄꯥꯏꯌꯣ ꯇꯨꯝꯕꯁꯨ ꯊꯤ ꯐꯥꯏꯔꯁꯨ ꯐꯣꯟ ꯄꯥꯏꯌꯣ ꯐꯣꯟ ꯄꯥꯏꯌꯣ ꯍꯥꯏ
ꯑꯣ ꯌꯥꯝꯅ ꯅꯨꯡꯁꯤꯀꯣ ꯅꯪꯑꯣꯟꯗ
ꯎꯝ ꯏꯆꯃ ꯑꯩꯒꯤꯗꯃꯛꯇꯀꯣ ꯃꯥꯒ ꯑꯩꯒ ꯏꯁꯇꯦꯠ ꯃꯥꯟꯅꯗꯦꯗꯅ ꯑꯩꯒꯤꯗꯃꯛꯇ ꯑꯩꯒꯤ ꯏꯁꯇꯦꯠꯇ ꯂꯥꯛꯑꯦ
ꯑꯣ
ꯁꯤꯔꯥ
ꯃꯥꯕꯨ ꯃꯤꯁ ꯇꯧꯕ꯭ꯔꯣ
ꯃꯤꯁ ꯇꯧꯋꯦ ꯎꯅꯤꯡꯉꯦ ꯑꯩ ꯃ ꯌꯥꯝ ꯅꯨꯡꯁꯤꯌꯦ
ꯑꯣ ꯐꯔꯦ ꯐꯔꯦ ꯌꯥꯕꯅꯤ
ꯌꯥꯝꯅ ꯅꯨꯡꯉꯥꯏꯕ ꯂꯩꯔꯣꯀꯣ
ꯍꯣꯏ ꯅꯨꯡꯉꯥꯏꯅ ꯂꯩꯒꯦ ꯅꯪ ꯅꯪꯗꯤ ꯅꯪ ꯀꯔꯝ ꯀꯥꯟꯗ ꯂꯨꯍꯣꯡꯒꯅꯤ
ꯑꯩ ꯑꯩꯗꯤ ꯂꯨꯍꯣꯡꯈ꯭ꯔꯦ
ꯑꯣ ꯑꯉꯥꯡ ꯌꯥꯎꯔꯕꯣ
ꯑꯉꯥꯡ ꯍꯣꯏ ꯑꯉꯥꯡ ꯑꯅꯤ ꯂꯑꯦ ꯅꯨꯄꯥ ꯑꯃ ꯅꯨꯄꯤ ꯑꯃ ꯂꯩꯌꯦ
ꯑꯣ ꯅꯪ ꯒꯥꯔꯤ ꯏꯁꯀꯨꯇꯤ ꯊꯧꯕ ꯍꯩꯕ꯭ꯔꯣ
ꯍꯣꯏ ꯍꯥꯏꯌꯦ ꯅꯪꯗꯤ
ꯑꯩꯁꯨ ꯍꯌꯦ
ꯍꯥ
ꯑꯩꯁꯨ ꯍꯩꯌꯦ ꯒꯥꯔꯤ ꯐꯣꯔ ꯍ꯭ꯋꯤꯂꯔꯗꯤ ꯍꯩꯕ꯭ꯔꯣ
ꯑꯣ ꯐꯣꯔ ꯍ꯭ꯋꯤꯂꯔꯒꯨꯝꯕꯗꯤ ꯍꯥꯏꯇꯦ
ꯑꯩꯁꯨ ꯍꯩꯇꯦ ꯑꯗꯨꯗꯤ ꯍꯩꯅꯤꯡꯉꯦ ꯌꯥꯝꯅ
ꯇꯌꯦ ꯑꯩꯁꯨ ꯍꯥꯏꯅꯤꯡꯉꯦ
ꯎꯝ
ꯑꯗꯨ ꯃꯕꯥꯅꯤ ꯗ꯭ꯔꯥꯏꯚꯡ ꯀ꯭ꯂꯥꯁ ꯆꯥꯁꯤꯔꯥ ꯄꯨꯂꯞ
ꯑꯣꯗ ꯁ ꯌꯥꯌꯦ
ꯑꯗꯨ ꯑ ꯑꯦꯠꯃꯤꯁꯟ ꯑꯗꯨ ꯑꯦꯠꯃꯤꯁꯟꯒꯨꯝꯕ ꯇꯧꯕ꯭ꯔꯣ
ꯑꯃꯤꯁꯟ ꯑꯦꯃꯤꯁꯟ ꯇꯧꯋꯦ ꯑꯗꯨꯒ ꯀꯩꯅꯣ ꯁ꯭ꯀꯨꯜꯗ ꯗ꯭ꯔꯥꯏꯚꯤꯡ ꯂꯥꯏꯁꯦꯟꯁ ꯊꯥꯔꯒ ꯊꯥꯔꯒ ꯊꯝꯕꯅꯦꯕ ꯃꯣꯏꯗꯣ ꯁꯣꯛꯑꯁꯨ ꯃꯣꯏ ꯃꯣꯏꯒꯤ ꯒꯥꯔꯤꯗ ꯁꯣꯛꯇꯣꯏꯅꯦ
ꯑꯣ ꯑꯗꯨ ꯇꯧꯔꯁꯦꯀꯣ
ꯑꯝ ꯍꯏꯌꯦꯌꯦ ꯅꯪꯒꯤ ꯃꯅꯤꯡꯗꯤ ꯌꯥꯝ ꯂꯥꯡꯉꯦ
ꯑꯩꯒꯤ ꯃꯅꯤꯡꯗ ꯑꯩꯒꯤ ꯅꯨꯄꯥ ꯃꯆꯥ ꯃꯆꯥ ꯅꯨꯨꯄꯥ ꯑꯗꯨ ꯃꯁꯨ ꯅꯨꯄꯤ ꯂꯏꯌꯦ ꯑꯗꯨꯅꯦ
ꯑ
ꯃꯕꯥꯅꯤꯅ ꯌꯥꯝꯅ ꯍꯔꯥꯎꯋꯦ
ꯅꯅ ꯆꯒ ꯐꯨꯜ ꯐꯂ ꯏꯇꯅꯤ ꯍꯥꯏ
ꯍꯣꯏ ꯑꯗꯨꯅꯦ ꯍꯦꯟꯃꯟꯈ꯭ꯔꯦꯀꯣ
ꯂꯝꯍꯦꯟꯕ ꯑꯉꯥꯡꯗꯤ ꯐꯨꯋꯣ
ꯍꯣꯌꯦ
ꯄꯤꯛꯏꯉꯩꯗ ꯐꯨꯗꯗꯤ ꯍꯌꯦꯡꯋꯥꯏ ꯆꯥꯎꯔꯒ ꯐꯨꯕ ꯌꯥꯗꯦ
ꯍꯣꯏ ꯆ ꯃꯗꯁ ꯑꯩꯅ ꯐꯨꯕꯤꯒꯀꯣ
ꯃꯤꯅ ꯃꯤꯅ ꯎꯕꯗꯀꯣ ꯑꯩꯁꯦ ꯑꯉꯥꯎꯕꯤꯤ ꯃꯥꯜꯂꯝ ꯑꯃꯅꯤ ꯅꯪꯒ ꯋꯥꯔꯤ ꯁꯥꯍꯅꯤꯡꯕꯒꯤ ꯅꯣꯛꯑ ꯅꯣꯛꯑꯒ ꯋꯥꯔꯤ ꯁꯥꯕꯗꯣ
ꯅ
ꯅꯨꯄꯥ ꯑꯃꯅ ꯒꯥꯔꯤꯗꯒꯤ ꯌꯦꯡꯉꯦ ꯃꯣꯏꯁꯦ ꯂꯣꯏꯅ ꯐꯣꯟ ꯄꯥꯏꯔꯒ ꯂꯩꯌꯦꯅ ꯈꯜꯂꯝꯕꯅꯤ
ꯑꯣ
ꯑꯉꯥꯎꯕꯤꯅꯦ ꯍꯥꯏꯔꯅꯤ
ꯌꯥꯔꯦ
ꯍꯥꯏꯌꯦꯡ ꯍꯥꯏꯗ ꯁꯂꯨꯗꯀꯣ
ꯍꯥꯥ
ꯑ ꯄꯨꯡ ꯀꯌꯥ ꯇꯒꯦ ꯄꯨꯡ ꯇꯔꯨꯛ ꯃꯈꯥꯏ ꯇꯥꯗ꯭ꯔꯤ
ꯁꯤꯁ ꯐꯣꯔꯇꯤꯟ ꯇꯥꯔꯦ
ꯑꯣ ꯄꯨꯡ ꯇꯔꯨꯛ ꯃꯈꯥꯏꯗ ꯆꯠꯀꯅꯤ ꯌꯨꯝꯗ ꯅꯪꯗꯤ
ꯑꯩꯗꯤ ꯑꯩꯗꯤ ꯄꯨꯡ ꯑꯛꯇ ꯑꯩꯒꯤ ꯁꯨꯇꯤ ꯂꯩꯑꯦ
ꯑꯣ ꯑꯩꯒ ꯃꯥꯟꯅꯗꯦꯀꯣ ꯑꯩꯈꯣꯏ ꯋꯥꯔꯤꯔꯤꯗꯤ ꯃꯥꯟꯅꯗꯦ
ꯎꯝ ꯃꯅꯥꯗꯤ
ꯅꯪꯗꯤ ꯗꯦꯍꯤꯗ ꯂꯩꯅꯤꯡꯕ꯭ꯔꯣ
ꯗꯗ ꯗꯦꯜꯂꯤꯗ ꯂꯩꯅꯤꯡꯗꯦ ꯑꯗꯨꯗꯤ ꯃꯨꯝꯕꯥꯏꯗ ꯂꯩꯅꯤꯡꯅꯤꯌꯦ
ꯑꯣꯗꯁ ꯑꯗꯨꯗ ꯂꯩꯅꯤꯡꯗꯦ ꯑꯩꯗꯤ ꯒꯨꯍꯥꯇꯤꯗ ꯂꯩꯅꯤꯡꯉꯤ
ꯑꯣ ꯅꯪꯒꯤ ꯅꯨꯄꯥꯁꯨ ꯒꯨꯍꯥꯇꯤꯗ ꯂꯩꯕ꯭ꯔꯣ
ꯂꯩ ꯂꯩꯇ ꯃꯥꯗꯤ ꯑꯗ ꯎꯝ ꯑꯇꯣꯞꯄ ꯂꯝꯗ ꯂꯩꯈ꯭ꯔꯦ ꯑꯇꯣꯞꯄ ꯂꯝꯗ ꯂꯩꯌꯦ ꯕꯨꯠꯀꯤ ꯍꯣꯔꯔ ꯃꯨꯚꯤ ꯌꯦꯡꯅꯤꯡꯗ꯭ꯔꯣ
ꯑꯣ ꯍꯣꯏ ꯍꯣꯏ ꯏꯅꯤꯅꯦ ꯍꯥꯏꯌꯨ ꯍꯥꯏꯕꯤꯌꯣ ꯅꯪ
ꯑꯅꯧꯕ ꯑꯃ ꯌꯦꯡꯉꯣ
ꯑꯣ ꯃꯤꯠ ꯃꯨꯚꯤꯒꯤ ꯃꯤꯗꯤ
ꯅꯪꯗꯤ ꯌꯦꯡꯕ꯭ꯔꯥ ꯌꯦꯡꯗꯕ꯭ꯔꯥ ꯈꯪꯗꯦ ꯏꯐ ꯋꯤꯁ ꯀꯒꯨꯠ ꯕꯤꯤꯀꯤꯤꯜ ꯍꯥꯏꯕꯗꯣ
ꯍꯣꯏ ꯍꯣꯏ
ꯌꯦꯡꯉꯕꯣ
ꯌꯦꯟꯗꯦ ꯑꯗꯨ ꯔꯜꯁꯒꯨꯝꯕꯗ ꯎ ꯎꯈ꯭ꯔꯦ
ꯎꯝ ꯑꯗꯨ ꯌꯦꯡꯉꯣ ꯐꯖꯕꯅꯦ ꯅꯨꯡꯉꯥꯏꯕꯅꯦ ꯏꯇ ꯑꯗꯨ ꯕꯦꯠꯁꯤꯡꯗꯣ ꯌꯥꯝ ꯐꯨꯅꯤꯡꯉꯤ
ꯃꯁꯀꯤꯇꯨ ꯂꯥꯏ
ꯑꯣ ꯀꯥꯡꯥꯡ ꯆꯤꯛꯀꯅꯤ ꯂꯦꯞꯄꯣ
ꯎꯝ
ꯐꯝꯕꯅꯤ ꯀꯪ ꯆ ꯀꯅꯤ ꯍꯣꯏ ꯍ ꯑꯩꯈꯣꯏꯒꯤ ꯁꯤꯒꯤ ꯑꯩꯅ ꯂꯩꯕ ꯃꯐꯝꯁꯤꯒꯤ ꯀꯦꯝꯄꯁꯁꯦ ꯌꯥꯝ ꯅꯨꯡꯉꯥꯏꯌꯦ
ꯍꯣꯏ ꯑꯗꯨꯅꯦ
ꯌꯥꯝꯅ ꯐ꯭ꯔꯦꯁ ꯏꯌꯥꯔ ꯐꯪꯕꯀꯣ ꯑꯗꯨꯗꯤ ꯌꯥꯝ ꯅꯨꯡꯉꯥꯏꯌꯦ
ꯍ ꯅꯪꯅ ꯐꯣꯇꯣ ꯅꯈꯣꯏꯒꯤ ꯀꯦꯝꯄꯥꯁꯄꯨ ꯐꯣꯇꯣꯞ ꯀꯥꯞ ꯀꯥꯞꯄ ꯑꯩꯉꯣꯟꯗ ꯁꯦꯟ ꯇꯧꯕꯤꯌꯣ ꯑꯩꯁꯨ ꯌꯦ
ꯀꯣ ꯅꯪꯁꯨ ꯂꯩꯅꯤꯡꯒꯅꯤ
ꯍꯥ
ꯅꯪꯁꯨ ꯑꯩꯒꯤ ꯀꯦꯝꯄꯥꯁꯁꯦ ꯄꯥꯝꯒꯅꯦꯕ
ꯑꯣ ꯑꯩ ꯁꯤꯗ ꯐ꯭ꯂꯥꯋꯔ ꯐꯨꯜꯗꯣ
ꯎꯝ
ꯌꯥꯝꯅ ꯐꯖ ꯐꯖꯥꯏꯔꯦ
ꯐꯖꯕ꯭ꯔꯣ
ꯑꯣ ꯃꯥꯒꯤ ꯃꯆꯨꯁꯦ
ꯃꯤꯛꯁ ꯃꯤꯛꯁ ꯇꯔꯥ
ꯍꯣꯏ
ꯑꯗꯨꯗꯤ ꯈꯨꯠꯁꯨꯨꯝ ꯂꯩ ꯑꯣꯏꯔꯝꯒꯅꯤ
ꯌꯥꯝꯅ ꯐꯖꯩ
ꯎꯝ ꯈꯖꯄꯅꯤ ꯑꯗꯨ ꯂꯩ ꯌꯥꯔꯝꯃꯣꯏ ꯍꯦꯛꯄꯅ ꯑꯣ
ꯌꯥꯗꯦ ꯐꯦꯟꯁꯤꯡꯒꯤ ꯃꯅꯨꯡꯗ ꯂꯥꯛꯑꯦ ꯑꯗꯨꯗꯤ ꯌꯥꯗꯦ
ꯎ ꯆꯪꯉꯣ ꯒꯦꯠ ꯂꯩꯕꯅꯦ
ꯑꯣ ꯀꯑ ꯃꯤꯅ ꯎꯕꯗꯤ ꯀꯦ
ꯏ
ꯃꯤꯅꯛ ꯎꯕꯗꯤ ꯐꯠꯇꯦꯀꯣ ꯏꯁꯇꯥꯐ ꯑꯃꯅ ꯑꯩꯈꯣꯏꯒꯤ ꯐꯨꯜ ꯄ꯭ꯂꯥꯛꯇꯣꯋꯦ ꯍꯥꯏꯗꯤ ꯍꯥꯏꯗꯤ ꯀꯤꯑꯦ
ꯑꯣ ꯑꯩꯁꯨ ꯆꯨꯝꯃꯦ
ꯍꯣꯏ
ꯑꯣꯏꯗ
ꯍꯣꯏ
ꯁꯤꯁꯦ ꯑꯉꯥꯡ ꯑꯣꯏꯅꯤꯡꯉꯦ ꯑꯍꯜ ꯑꯣꯏꯕꯁꯦ ꯌꯥꯝ ꯋꯥꯏꯑꯦ
ꯑꯣ ꯅꯪ ꯂꯨꯍꯣꯟꯗ꯭ꯔꯤꯀꯣ ꯍꯧꯖꯤꯛꯁꯨ
ꯂꯨꯍꯧꯗ꯭ꯔꯤ
ꯅꯪ ꯆꯍꯤꯒꯥꯏ ꯁꯨꯔꯦ
ꯑꯩ ꯆꯍꯤ ꯇ꯭ꯋꯦꯟꯇꯤ ꯊ꯭ꯔꯤ ꯁꯨꯔꯦ
ꯑꯣ ꯑꯗꯨꯗꯤ ꯅꯪ ꯑꯉꯥꯡ ꯑꯣꯏꯔꯦ ꯍꯧꯖꯤꯛꯁꯨ ꯑꯉꯥꯡꯅꯦ
ꯎꯝ
ꯑꯩꯗꯤ ꯆꯍꯤ ꯊꯥꯔꯇꯤ ꯁꯨꯔꯦ ꯑꯗꯨꯗꯤ ꯑꯩꯗꯤ
ꯑꯗꯨꯒꯤꯅꯦ ꯅꯪꯅ ꯃꯆꯥ ꯂꯩꯕꯗꯣ ꯎꯝ ꯑꯗꯨꯗꯤ ꯅꯪꯅ ꯅꯆꯥ ꯑꯅꯤ ꯂꯩꯕꯗꯣ
ꯍꯣꯏ
ꯃꯁꯛ ꯐꯖꯔꯝꯗꯧ ꯃꯥꯜꯂꯦ ꯅꯪ ꯅꯆꯥꯁꯤꯡꯗꯣ ꯅꯪ ꯃꯥꯜꯂꯝꯒꯅꯤ ꯃꯥꯟꯕ꯭ꯔꯥ
ꯈꯟꯗꯦꯗ
ꯑꯦ ꯅꯣꯡ ꯐꯣꯇꯣ ꯊꯥꯔꯛꯑꯣꯅꯦ ꯅꯪꯒꯤ ꯅꯆꯥꯁꯤꯡꯗꯣ ꯑꯩ ꯃꯁꯛ
ꯍꯣꯏ ꯊꯥꯕꯤꯦ ꯑꯗꯨ ꯑꯩꯒꯤ ꯃꯆꯥꯨ ꯅꯨꯄꯥꯗꯤ ꯆꯍꯤ ꯆꯍꯤ ꯃꯥꯒꯤ ꯆꯍꯤꯗꯤ ꯁꯚꯦꯟ ꯌꯌꯥꯔꯁ ꯁꯨꯔꯦꯀꯣ
ꯆꯥꯎꯔꯦ
ꯍꯣꯏ ꯑꯗꯨ ꯅꯨꯄꯤꯗꯤ ꯐꯥꯏꯚ ꯏꯔꯁ ꯁꯨꯗꯣꯔꯦ ꯅꯔꯥꯟ ꯅꯔꯥꯟ ꯅꯠꯇꯦ ꯅꯦꯛꯁ ꯁꯟꯗꯦꯗꯤ ꯃꯥꯒꯤ ꯕꯥꯔꯗꯦꯅꯦ ꯑꯗꯨꯗꯤ ꯃꯥ ꯐꯥꯏꯚ ꯏꯌꯔꯁꯁꯨ ꯁꯨꯒꯅꯤ
ꯑꯣ ꯑꯣ ꯑꯣ ꯆꯥꯎꯔꯦ ꯆꯥꯎꯔꯦ ꯅꯪꯅ ꯅꯆꯥꯥ ꯆꯥꯎꯕ ꯀꯅꯥꯏꯗꯤ ꯌꯨꯝ ꯄꯂꯅꯤ
ꯎꯝ ꯆ
ꯌꯨꯝꯕ ꯑꯉꯥꯡ ꯑꯉꯥꯡ ꯅꯪ ꯑꯉꯥꯡ ꯑꯇꯣꯞꯄ ꯂꯩꯈꯤꯗ꯭ꯔꯣ
ꯍꯧꯖꯤꯛ ꯂꯩꯇ꯭ꯔꯦ ꯑꯗꯨ ꯍꯧꯖꯤꯛꯁꯨ ꯑꯩꯒꯤ ꯅꯨꯄꯥꯅ ꯍꯥꯏꯌꯦꯀꯣ ꯑꯉꯥꯡꯝ ꯄꯥꯝꯃꯦ ꯍꯥꯏꯌꯦ
ꯐꯩꯦ ꯐꯔꯦ ꯑꯍꯨꯝ ꯃꯔꯤ ꯂꯩꯌꯣ
ꯑꯗꯨ ꯅꯨꯄꯥꯁꯨ ꯑꯅꯤ ꯅꯨꯄꯤꯁꯨ ꯑꯅꯤꯗꯤ ꯑꯩꯗꯤ ꯄꯥꯝꯃꯦ
ꯑꯩꯗꯤ ꯉꯝꯃꯔꯣꯏ ꯑꯩꯗꯤ ꯑꯃꯨꯛꯇꯪꯗ ꯋꯥꯟ ꯇꯥꯏꯝꯗ ꯇꯨꯋꯇ ꯌꯥꯔꯦ
ꯑꯣ ꯅꯝ ꯇꯨꯁ ꯄꯝ꯭ꯔꯣ
ꯎꯝ
ꯑꯩꯗꯤ ꯇꯨꯁꯇ ꯀꯤꯌꯦꯀꯣ
ꯑꯩꯗꯤ ꯀꯤꯗꯦ
ꯑꯣ
ꯅꯥꯔꯁꯨ ꯑꯩꯗꯤ ꯕꯕꯤꯌꯔ ꯇꯧꯔꯅꯤ ꯑꯩ ꯑꯉꯥꯡ ꯇꯣꯏ ꯁꯦꯝꯦ ꯄꯥꯥꯝꯃꯦ ꯋꯥꯔꯤꯗ ꯑꯩ ꯌꯨꯝ ꯆꯠꯅꯤꯡꯈ꯭ꯔꯦ ꯑꯩꯒꯤ ꯕꯁ ꯕꯁ ꯂꯥꯛꯇ꯭ꯔꯤꯕ
ꯑꯣ ꯅꯪ ꯕꯁ ꯋꯦꯦꯛ ꯇꯧꯕ꯭ꯔꯣ
ꯕꯁ ꯉꯥꯏꯔꯤꯅꯦ ꯑꯩ ꯕꯁꯇ ꯇꯣꯡꯉꯒ ꯌꯨꯝꯗ ꯆꯠꯀꯅꯤ
ꯑꯩꯗꯤ
ꯀꯩꯗꯧꯔꯦ ꯎꯝ ꯇꯥꯏ ꯍꯥꯏꯔꯣ ꯀꯩꯗꯧꯔꯒꯦ
ꯑꯗꯨꯝ ꯑꯩꯗꯤ ꯑꯩꯒꯤ ꯍꯣꯁꯇꯦꯜ ꯌꯨꯝꯗ ꯂꯥꯛꯇꯣꯏꯅꯣ ꯍꯧꯖꯤꯛ
ꯍꯧꯖꯤꯛ ꯑꯩꯗꯤꯁ ꯁꯤꯛꯁ ꯊꯥꯔꯇꯤꯗ ꯆꯠꯆꯠꯂꯁꯦ ꯅꯪꯗꯤ ꯑꯩꯗꯣ ꯆꯠꯀꯅꯤ ꯍꯥꯏꯌꯦꯀꯣ
ꯍꯣꯏ
ꯅꯣꯏꯗꯤ ꯊꯦꯡꯉꯦ
ꯊꯤꯡꯦ ꯍꯣꯏ
ꯑꯩꯒꯤ ꯕꯥꯔꯗꯦ ꯅꯨꯃꯤꯠꯇ ꯂꯥꯛꯎꯀꯣ
ꯍꯣꯏ ꯅꯪꯒꯤ ꯕꯥꯔꯗꯦ ꯅꯨꯃꯤꯠꯗꯤ ꯀꯩ ꯅꯨꯃꯤꯠꯅꯣ
ꯎꯝ ꯍꯌꯦꯡꯅꯦ
ꯑꯣ ꯑꯗꯨ ꯀꯦꯛꯇꯣꯁꯤꯔ
ꯑ ꯀꯦꯛ ꯇꯧꯁꯦ